ꯋꯥꯒ ꯍꯥꯏꯅ ꯅꯪꯍꯧꯗꯕꯤ ꯄꯠꯀ ꯇꯠꯈꯤ ꯍꯥꯏꯕ
ꯑꯗꯨꯅꯦ ꯍꯥꯏꯁꯦ ꯀꯌꯥꯝ ꯁꯥꯊꯤꯕꯗꯧꯅ ꯆꯠꯀ ꯊꯝꯈꯤꯗ꯭ꯔꯣ
ꯍꯣꯏ ꯑꯣꯖꯥꯅ ꯑꯦ ꯑꯣꯖꯥ ꯁꯥꯊꯤꯕꯤꯅ ꯏꯟꯚꯤꯖꯤꯂꯦꯇꯔ ꯇꯥꯔꯀꯥꯟꯗ ꯑꯦꯛꯖꯥꯝ ꯍꯣꯜꯗ ꯀꯩꯅꯣ ꯇꯧꯔꯒ ꯑꯦꯛꯖꯥꯝ ꯃꯇꯝꯗꯣ ꯂꯣꯏꯔꯛꯄꯩꯗ ꯏꯕꯒ ꯅꯪꯍꯧꯗꯕꯤ ꯇꯣꯛꯀ ꯅꯪ ꯅꯪꯗꯕꯤ ꯁꯠ ꯁꯠ ꯁꯠ ꯆꯤꯡꯒꯤꯕꯗꯣ ꯑꯗꯨꯗꯨꯅꯦ ꯇꯧꯔꯤꯁꯦ
ꯌꯥꯝ ꯁꯥꯊꯤꯕꯗꯣ
ꯎꯝ ꯌꯥꯝ ꯁꯥꯊꯤꯕꯗꯣ ꯑ ꯑꯩꯗꯣ ꯑꯦꯛꯖꯥꯝ ꯂꯣꯏꯔꯒ ꯑꯗꯨꯅꯤ ꯑꯍꯥꯎꯕ ꯃꯌꯥꯝ ꯋꯥꯔꯤ ꯁꯥꯟꯅꯔꯗꯤ ꯑꯍꯥꯎꯕ ꯆꯥꯗ꯭ꯔꯗꯤ ꯍꯣꯔꯦꯟꯁꯦ ꯀꯩꯅꯣꯝ ꯇꯧꯔꯣꯏꯗ꯭ꯔꯣ
ꯑꯗꯨꯅꯦ ꯍꯥꯏꯁꯦ ꯄꯥꯄꯨꯗꯧꯒ ꯃꯥꯜꯂꯦꯕ
ꯑꯥ ꯆꯥꯛ ꯀꯁꯦ ꯆꯪꯗꯣꯏ ꯃꯥꯟꯗꯦ ꯅꯠꯇ꯭ꯔꯥ
ꯍꯣꯏ
ꯑꯗꯩ
ꯆꯈꯣꯜ ꯇꯥꯕ꯭ꯔꯥ ꯑꯩꯒꯤ ꯃꯅꯤꯡꯗ ꯌꯥꯝ ꯂꯥꯡꯕꯒꯤ
ꯍꯧꯖꯤꯛ ꯑꯃ ꯇꯥꯒꯤ
ꯑꯩꯒꯤ ꯏꯄꯨꯋꯥ ꯅꯨꯄꯥꯁꯤꯅ ꯁ꯭ꯀꯨꯜ ꯆꯠꯄꯩ ꯃꯃꯥꯅꯕ ꯥꯍꯧ ꯂꯥꯛꯄꯩ ꯂꯥꯎꯕꯩ
ꯎꯝ ꯑꯦ ꯄꯨꯡ ꯅꯤꯄꯥꯟ ꯅꯤꯄꯥꯥꯟ ꯃꯈꯥꯏꯗꯤ ꯇꯥꯗꯣꯔꯦꯅ
ꯎꯝ
ꯊꯦꯡꯉꯥꯗꯔꯥ ꯃꯥꯗꯣ
ꯃꯣꯏ ꯅꯤꯄꯥꯟꯒ ꯃꯤꯅꯤꯠ ꯅꯤꯐꯨ ꯃꯉꯥꯗ ꯒꯦꯠꯇꯣ ꯂꯣꯜꯂꯦ ꯍꯥꯏꯕꯅꯦ ꯑꯗꯨ ꯑꯗꯨꯝ ꯅꯪꯅꯕ ꯆꯠꯄꯅꯦ ꯍꯥꯏꯗꯤ ꯑꯩꯈꯣꯏ ꯁꯤꯗꯗꯤ ꯌꯥꯝꯅ ꯂꯥꯞꯄꯗꯤ ꯑꯣꯏꯗꯦꯗꯅꯀꯣ ꯃꯤꯅꯤꯠ ꯇꯔꯥꯃꯒꯤ ꯀꯩꯅꯣꯅꯤꯗꯅ ꯆꯠꯇꯪ ꯆꯠꯄꯗ ꯃꯣꯏ ꯅꯨꯄꯥ ꯃꯆꯥꯅꯤꯅ ꯀꯟꯅ ꯊꯧꯕꯅꯤꯅꯅꯦ ꯃꯤꯅꯤꯠ ꯃꯉꯥꯗ ꯆꯪꯉꯝꯗꯧꯔꯤ ꯄꯣꯠꯅꯦ ꯑꯗꯨꯁꯨ
ꯎꯝ ꯑꯩꯅ ꯑꯥꯗ ꯂꯩꯔꯤ ꯀꯥꯟꯗ ꯑꯗꯨꯗ ꯂꯩꯔꯤ ꯀꯥꯟꯗ ꯑ ꯁ꯭ꯀꯨꯜ ꯆꯠꯄꯗꯣ ꯂꯥꯞꯄꯤꯅꯤꯗꯅ ꯑꯩꯈꯣꯏ ꯁ꯭ꯀꯨꯜꯗꯨꯗꯤ
ꯂꯥꯄꯦ ꯅꯣꯏꯗꯤ ꯌꯥꯝ ꯂꯥꯞꯄꯤꯗ
ꯅꯤꯄꯥꯜꯒ ꯃꯤꯅꯤꯠ ꯅꯤꯐꯨ ꯃꯉꯥꯗꯅꯤꯗꯅ ꯑꯩꯈꯣꯏꯁꯨ ꯕꯦꯜ ꯇꯥꯔꯤꯗꯣ ꯒꯦꯠ ꯂꯣꯜꯂꯤꯗꯣ
ꯍꯣꯏ
ꯑꯗꯣ ꯃꯤꯅꯤꯠ ꯃꯉꯥ ꯈꯛꯇ ꯉꯥꯏꯔꯀꯥꯟꯗꯅꯦꯕ ꯑꯩ ꯆꯠꯂꯤꯁꯦ ꯑꯩꯅ ꯇꯦꯟ ꯀꯥꯔꯛꯄꯩ ꯀꯥꯟꯗ ꯌꯥꯝ ꯇꯟꯕꯤꯗꯣ ꯃꯤꯗꯤ ꯁ꯭ꯀꯨꯜ ꯍꯣꯏ ꯃꯤꯗꯤ ꯁ꯭ꯀꯨꯜ ꯌꯥꯝ ꯅꯨꯡꯁꯤꯔꯛꯑꯦ ꯍꯥꯏꯗ꯭ꯔꯥ ꯑꯗꯨꯅ ꯉꯟꯂ ꯉꯟꯂꯒ ꯂꯥꯛꯑꯒ ꯂꯩꯌꯦꯕ ꯑꯩꯁꯤꯅ ꯌꯥꯝ ꯆꯠꯅꯤꯡꯉꯇꯕꯤꯗꯣ
ꯑꯩ ꯑꯩꯁꯤ ꯆꯠꯅꯤꯡ ꯑꯩ ꯇꯦꯟ ꯀꯥꯕꯗꯅꯦ ꯑꯩꯅ ꯂꯦꯞꯈꯤꯕ ꯁ꯭ꯀꯨꯜ ꯃꯌꯥꯝꯗꯣ ꯀꯨꯟ ꯄꯜꯂꯛꯂꯛꯦꯒꯅꯃ ꯂꯦꯞꯀꯤ ꯃꯅꯦ
ꯑꯁ ꯅꯅꯤꯕ ꯃꯁꯤꯡꯕꯨ ꯊꯤꯔꯤ ꯑꯩꯗꯤ ꯃꯦꯟꯃꯥꯟ ꯇꯥꯗ꯭ꯔ ꯄꯣꯠꯅꯦ ꯑꯗꯨꯗꯨꯒꯅꯤ ꯑꯣ ꯑꯩꯈꯣꯏꯁꯨ ꯂꯧꯔꯝꯕꯅꯦꯕꯣ ꯀꯣ ꯑꯗꯨ ꯂꯧꯈꯤꯗꯕꯒꯤ ꯑꯣꯏꯗꯣꯏꯅꯦ ꯑꯩꯅ ꯂꯦꯞꯈ꯭ꯔꯦꯗꯣ ꯑꯣ ꯑꯣ ꯑꯗꯨꯗꯨꯒꯅꯦ ꯍꯦꯛꯇ ꯑꯗꯨꯃꯥꯏꯅ ꯂꯦꯞꯄꯦꯗꯅ ꯂꯦꯞꯄꯗꯤ ꯂꯦꯞꯄ ꯑꯗꯨꯝ ꯈꯛꯇꯪꯒ ꯅꯥꯔꯗꯤ ꯑꯗꯨꯝ ꯕꯁ ꯈ ꯅꯪ ꯍꯧꯗ꯭ꯔꯗꯤ ꯑꯗꯨꯝ ꯂꯦꯞꯄꯦꯗꯅ ꯑꯩꯗꯣ ꯑꯗꯨꯗꯨꯒ ꯎꯝ ꯅꯨꯡꯁꯥ ꯅꯨꯡꯁꯥ ꯁꯥꯒꯠꯂꯛꯑꯒꯅ ꯕꯁ ꯅꯪꯗ꯭ꯔꯗꯤ ꯕꯁꯇ ꯆꯠꯍꯧꯗ꯭ꯔꯗꯤ ꯆꯠꯄꯒꯤꯗꯣ
ꯑꯥꯎ
ꯅꯨꯡꯁꯥꯗꯨꯁꯨ ꯑꯩꯈꯣꯏꯒꯤꯗꯤ ꯑ ꯅꯣꯏꯒꯤ ꯍꯥꯏꯔꯒꯅ ꯅꯣꯏꯒꯤ ꯁ꯭ꯀꯨꯜꯗꯤ ꯑꯗꯨꯝ ꯑꯌꯨꯛꯀꯤ ꯃꯇꯝꯁꯗꯤ ꯅꯨꯡꯁꯥꯁꯦ ꯌꯥꯏꯔ ꯊꯧꯗꯈꯤꯕ ꯌꯥꯕ ꯃꯇꯝꯗꯅꯦꯕ ꯅꯠꯇ꯭ꯔꯥ ꯁ꯭ꯀꯨꯜꯗꯂꯥꯛꯑꯁꯨ ꯑ ꯑ ꯍꯜꯂꯛꯄꯁꯨ ꯅꯨꯡꯁꯥ ꯌꯥꯏꯔꯒ ꯀꯥꯂꯦꯟ ꯅꯨꯡꯁꯥ ꯎꯝ ꯃꯥꯏꯅ ꯍꯥꯏꯕ ꯑꯗꯨꯗ ꯑꯩꯒꯤ ꯐꯖꯕ ꯁꯛꯇꯣ ꯅꯪ ꯅꯤꯡꯁꯤꯡꯉꯤꯕ ꯅꯠꯇ꯭ꯔꯥ ꯅꯠꯇꯦꯕ ꯑꯗꯨꯗ ꯑꯩꯅ ꯑꯗꯨꯝ ꯀꯥꯟꯗ ꯑꯩꯅ ꯐꯖꯕ ꯁꯛꯇꯣ ꯅꯪ ꯅꯤꯡꯁꯤꯡꯉꯤꯕ ꯅꯠꯇꯦ ꯅꯠꯇ꯭ꯔꯕ ꯀꯨꯆꯨꯒꯗꯣ ꯉꯧꯔꯣ ꯉꯧꯔꯒ ꯅꯠꯇ꯭ꯔꯥ ꯑꯗꯨꯅꯤ ꯆꯨ ꯑꯗꯨ ꯉꯣꯔꯣꯛ ꯉꯧꯔꯒ ꯀꯔꯤ ꯎꯔꯣꯛꯄ ꯎꯔꯣꯛꯄꯨ ꯉꯝꯖꯕꯤ ꯅꯠꯇꯦ ꯅꯠꯇꯦ ꯀ꯭ꯋꯥꯛꯄꯨ ꯉꯝꯖꯕꯤꯅꯦ ꯍꯥꯏꯗꯣꯏꯕ ꯉꯧꯕꯩ ꯆꯥꯡꯗꯣ ꯀꯨꯆꯨꯗꯣ
ꯍꯣꯏ ꯍꯣꯏ ꯍꯣꯏ ꯍꯣꯏ ꯉꯣꯟꯕꯒꯤ ꯀꯣ
ꯑ ꯉꯧꯃꯟꯕꯒꯤ ꯑꯗꯩꯗꯤ ꯃꯥꯅꯦ ꯀꯔꯤ ꯍꯥꯏꯈ꯭ꯔꯦ ꯐꯨꯔꯤꯠꯁꯤꯅ ꯎ ꯐꯨꯜ ꯁꯥꯔꯠꯁꯨ ꯂꯤꯠꯄ ꯌꯥꯗꯕꯒꯤ ꯍꯥꯞ ꯂꯤꯠ ꯄꯥꯒꯤ
ꯈꯨꯗꯥꯥꯡꯒꯁꯤꯅ ꯃꯔꯝ ꯉꯧꯔꯤꯕ ꯊꯝꯕꯧꯕꯨ ꯃꯥꯂꯤꯅꯦꯦ
ꯃꯥꯅꯦ ꯊꯝꯕꯩꯒꯨ ꯉꯝꯖꯕꯤꯅꯦ
ꯑ
ꯑꯗꯩꯗꯤ ꯊꯧꯕꯅꯤ ꯒꯥꯔꯤ ꯁꯥꯏꯀꯜꯁꯤꯁꯨ ꯁꯥꯏꯀꯜꯁꯦ ꯃꯤꯠꯅ ꯀꯨꯞꯄꯗ ꯌꯧꯍꯟꯒꯦ ꯀꯥꯏꯗꯣ ꯑꯣꯠꯄꯅꯦ ꯕꯖꯥꯔꯒꯁꯦ ꯀꯌꯥꯔꯛꯅꯣ ꯍꯪꯒꯠ ꯍꯟꯗꯥꯅꯦ ꯆꯠꯊꯩꯁꯦ ꯅꯠꯇ꯭ꯔꯥ
ꯃꯥꯅꯤ ꯃꯥꯅꯤ ꯑꯗꯨ ꯁꯨꯝ ꯅꯣꯏꯁꯨ ꯍꯥꯏꯗꯤ ꯅꯨꯡꯇꯤꯒꯤ ꯁꯨꯝ ꯇꯧꯔꯛꯑꯕꯒꯤ ꯍꯥꯏꯗꯤ ꯑꯦꯛꯁꯄꯔꯤꯌꯦꯟꯁꯇꯨꯅꯦꯕꯀꯣ ꯑꯗꯨꯝ ꯑꯁ ꯌꯥꯅꯤꯗ ꯈꯟꯕꯗꯣ
ꯁꯤ ꯃꯇꯝꯁꯦ ꯆꯠꯂꯁꯨ ꯌꯥꯅꯤꯗꯒ ꯈꯟꯕꯗꯣ ꯑꯗꯨꯗꯨꯅꯦꯕ ꯑꯩꯅ ꯇꯧꯈ꯭ꯔꯦꯗꯣ ꯑꯗꯨ ꯑꯣꯏꯁꯨꯅꯦ ꯑꯩꯁꯦ ꯆꯠꯅꯤꯡꯗꯕꯤꯗꯣ ꯑꯣꯏꯈꯤꯕ ꯍꯥꯏꯗꯤ ꯑꯗꯨꯝ ꯀꯥꯟꯗ ꯑꯩꯁꯦ ꯆꯠꯃꯤꯟꯅꯅꯕ ꯏꯃꯥꯟꯅꯕꯤ ꯍꯥꯏꯗꯤ ꯑꯗꯣꯝ ꯃꯄꯥꯗꯒꯤ ꯂꯩꯔꯝꯕ ꯑꯣꯏꯔꯗꯤ ꯏꯕꯥꯅꯤ ꯍꯧꯅ ꯍꯧꯅ ꯆꯠꯈꯤꯅꯦꯕ ꯑꯗꯨꯁꯨ ꯑꯣꯏꯈꯤꯗꯕꯅꯦ ꯍꯥꯏꯗꯤ ꯁ꯭ꯀꯨꯜꯗꯣ ꯆꯠꯄ ꯆꯠꯇꯕ ꯌꯥꯝꯅ ꯇꯟꯕ ꯃꯤ ꯑꯣꯏꯈꯤꯗ꯭ꯔꯥ ꯑꯗꯨꯀꯥꯟꯗ ꯑꯩꯒꯤ ꯂꯩꯃꯤꯟꯅꯕꯤꯕꯗꯣ
ꯍ ꯎ ꯎ ꯑꯗꯨꯅꯤ ꯍꯥꯏ ꯆꯠꯃꯤꯅꯅꯤꯅ ꯄꯒꯨꯝ ꯁꯨꯝ ꯂꯩꯔꯦ ꯑꯗꯨꯝ ꯀꯣ ꯍꯥꯏꯗꯗꯤ ꯃꯤꯅꯤꯠ ꯇꯔꯥ ꯋꯥꯂꯀꯥꯟ ꯆꯠꯁꯦ ꯑꯗꯩ ꯁꯨꯃꯥꯏꯅ ꯎꯝ ꯁꯤ ꯇꯥꯔꯀꯥꯟꯗ ꯆꯠꯁꯦ ꯈꯣꯠꯁꯦ ꯑꯗꯨ ꯍꯥꯏꯅꯕꯗꯣ ꯍꯥꯏꯅꯅꯦꯕ
ꯁꯥꯟꯅꯔ ꯁꯥꯟꯅꯔꯒ ꯍꯣꯏ ꯑꯗꯨꯗꯨꯅ ꯑꯩꯅ ꯆꯠꯂꯝꯗꯥꯏꯗ ꯇꯧꯏꯁꯦ ꯑꯗꯨꯝ ꯑꯁ꯭ꯋꯥꯏ ꯎꯝ ꯕꯖꯥꯔ ꯃꯅꯥ ꯑꯋꯥꯏ ꯃꯄꯥꯗꯩꯒ ꯏꯃꯥꯟꯅꯕꯤ ꯂꯩꯕꯗꯣ ꯑꯗꯨꯗ ꯑꯣꯏꯅ ꯀꯣꯜ ꯇꯧꯔꯒꯅꯦꯕ ꯆꯠꯇꯣꯏꯁꯦ ꯑꯗꯣ ꯃꯥ ꯆꯠꯂꯝꯕꯁꯨ ꯌꯥꯎꯋꯦ ꯑꯗꯩꯗꯤ ꯃꯥ ꯆꯠꯄ ꯀꯣꯜ ꯇꯧꯅꯍꯧꯗ꯭ꯔꯒꯅ ꯃꯥ ꯆꯠꯂꯝꯃꯦ ꯇꯧꯍꯧꯗ꯭ꯔꯒ ꯑꯗꯨꯝ ꯇꯧꯔꯒ ꯕꯥꯅꯤ ꯑꯗꯨꯝ ꯆꯠꯃꯤꯟꯅꯔꯦ ꯑꯗꯨꯃꯥꯏꯅ ꯆꯠꯃꯤꯟꯅꯕ
ꯍꯛꯆꯥꯟ ꯆꯥꯟꯅꯅꯠꯇꯣꯏꯗꯅꯀꯣ ꯑꯌꯥꯝꯕꯅꯗꯤ
ꯎꯝ ꯆꯥꯟꯅꯗꯦ
ꯎꯝ ꯅꯇꯣꯝ ꯆꯠꯄꯇꯥꯏꯑ‌ꯦꯕ ꯑꯁ ꯑꯩ ꯑꫭꯏꯔꯗꯤ ꯌꯥꯝ ꯇꯟꯅꯤꯌ‌ꯦ ꯂꯤꯞ ꯑꯈꫭꯏꯅ ꯇꯝꯕ ꯁ꯭ꯀꯨꯜ ꯂꯣꯝꯗ ꯑꯩꯅ ꯇꯝꯃꯝꯃꯗꯤ ꯐꯗꯧꯅꯦ
ꯑꯗꯨꯅꯤ ꯐꯗꯧꯅꯤ ꯑꯩꯁꯤ ꯈꯪꯗ꯭ꯔꯦꯅꯦ
ꯍꯥꯏꯗꯤ ꯑꯩꯈꯣꯏ ꯑꯗꯨꯗꯤ ꯑꯩꯈꯣꯏ ꯑꯗꯨꯝ ꯄꯨꯜꯂꯅꯤꯗ ꯅꯀꫭ
ꯍꯣꯏ ꯑꯗꯨꯗ ꯍꯥꯏꯗꯤ ꯐꯤꯁꯇꯣ ꯃꯇꯝꯗꯨꯗ ꯑꯗꯨꯝ ꯑꯗꯨ ꯅꯣꯏꯁꯨ ꯁ꯭ꯀꯨꯜꯗꯨꯗꯤ ꯑꯗꯨꯝ ꯆꯥꯎꯋꯤꯗꯅ ꯐꯤꯁꯁꯦ ꯑꯩꯈꯣꯏꯅ ꯑꯩꯅ ꯇꯝꯃꯤꯗꯨꯒ ꯌꯦꯡꯅꯔꯨꯔꯗꯤ ꯅꯣꯏꯅ ꯍꯦꯟꯅ ꯆꯥꯎꯔꯤꯅꯦꯕꯀꯣ ꯑꯗꯨ ꯐꯤꯁꯀꯤ ꯌꯦꯡꯉꯒ ꯁꯨꯔꯥ ꯈꯪꯗ꯭ꯔꯦ ꯑꯩꯅ ꯑꯗꯨꯗ ꯇꯝꯃꯝꯃꯤꯗꯣ ꯑꯩꯁꯦ ꯒ꯭ꯌꯥꯟ ꯇꯥꯍꯧꯗ꯭ꯔꯦꯕꯀꯣ ꯑꯗꯨꯝ ꯑꯦꯠꯃꯤꯁꯟ ꯐꯪꯕ ꯑꯃꯗ ꯑꯦ ꯅꯣꯏ ꯑꯗꯨꯗꯨ ꯑꯗꯨꯝ ꯀꯥꯟꯗ ꯑꯦꯠꯃꯤꯁꯟ ꯐꯪꯕ ꯌꯥꯝ ꯋꯥꯕꯅꯦ
ꯍꯣꯏ ꯀꯩꯅꯣ ꯇꯧꯋ‌ꯦ ꯍꯣꯏ ꯑꯦꯛꯖꯥꯝꯁꯨ ꯊꯥꯔꯅꯤꯗꯅ
ꯎꯝ ꯎꯝ
ꯑꯗꯨꯒꯥ ꯇꯧꯒꯤꯕꯅꯦ ꯑꯗꯩ ꯃꯤꯁꯨ ꯌꯥꯝ ꯌꯥꯝꯕꯒꯤ ꯌꯥꯝ ꯀꯩꯅꯣ ꯇꯧꯕꯅꯦꯕ ꯑꯗꯨꯏ ꯃꯇꯝꯗꯨꯗ
ꯊꯥꯒꯦꯒꯗꯤ ꯍꯥꯏꯗꯤ ꯍꯥꯏꯈꯤꯕꯅꯦꯕꯀꯣ
ꯑ
ꯑꯦꯗꯃꯤꯁꯟ ꯐꯪꯕ ꯑꯃꯝꯗ ꯇꯧꯍꯧꯔꯁꯤꯗ ꯍꯥꯏꯔꯒ ꯑꯗꯨꯃꯥꯏꯅ ꯇꯧꯈꯤꯕꯅꯦꯕ ꯑꯩꯗꯣ ꯑꯗꯨꯅ ꯈꯪꯗꯦ ꯌꯥꯝ ꯌꯥꯔꯦ ꯂꯣꯏꯈ꯭ꯔꯦ ꯑꯗꯨ ꯈꯪꯕ꯭ꯔꯥ ꯃꯤꯅ ꯍꯥꯏꯗ꯭ꯔꯣ ꯑꯥ ꯂꯣꯏꯔꯒ ꯀꯥꯟꯗ ꯁ꯭ꯀꯨꯜꯁꯦ ꯀꯥꯕ ꯂꯣꯏꯔꯀꯥꯟꯗ ꯁ꯭ꯀꯨꯜꯗꯣ ꯆꯠꯄꯒꯤꯗꯣ ꯃꯤꯁ ꯇꯧꯔ ꯍꯣꯏ ꯅꯨꯡꯁꯤꯔꯛꯑꯦ ꯀꯥꯏꯅ ꯍꯥꯏꯗ꯭ꯔꯣ ꯑꯗꯨ ꯑꯩꯗꯤ ꯁꯨꯡꯆꯠ ꯆꯠꯅꯤꯡꯕ ꯐꯥꯎꯗꯦꯕꯣ ꯑꯩꯁꯨ ꯁꯨꯡꯆꯠ ꯆꯠꯅꯤꯡꯕꯣ ꯐꯥꯎꯗꯦ ꯍꯥꯏꯕ ꯃꯤꯅꯒ ꯁ꯭ꯀꯨꯜꯒꯤ ꯁ꯭ꯀꯨꯜ ꯁꯥꯏꯀꯜꯒ ꯊꯧꯔꯒ ꯁꯥꯏꯀꯜꯒ ꯊꯧꯔꯒ ꯆꯠꯄ ꯄ ꯈꯣꯠꯄꯗꯣ ꯈꯣꯏꯗꯤ ꯑꯗꯨꯝ ꯁꯥꯏꯀꯜꯗ ꯆꯠꯂꯛꯄꯅꯤꯅ ꯁꯥꯏꯀꯜ ꯁ꯭ꯀꯨꯜꯗ ꯁꯥꯏꯀꯜꯒ ꯍꯜꯂꯛꯄꯗꯣ ꯅꯤꯡꯁꯤꯡꯉꯤ ꯒ ꯍꯥꯏꯗ꯭ꯔꯥ ꯑꯗꯣ ꯑꯩꯗꯤ ꯁꯨꯡꯆꯠ ꯆꯠꯅꯤꯡꯗꯦ ꯍꯥꯏꯕ ꯎꯞ
ꯑꯩꯩꯁꯨ ꯆꯠꯅꯤꯡꯗ‌‌ꯦ
ꯀꯃꯥꯏꯅ ꯇꯧꯕꯅꯣ ꯁꯤꯅ
ꯈꯪꯗꯦꯗꯥ ꯑꯁ ꯎꯝ
ꯁ꯭ꯀꯨꯜꯗ ꯌꯥꯝ ꯊꯨ ꯂꫭꯏꯅꯤꯡꯕꯩ ꯑꯣꯏꯔꯗꯣꯏ ꯖꯥꯠ
ꯎꯝ
ꯑꯗꯨꯒꯨꯝꯕ ꯑꯃ ꯑꯣꯏꯗꯣꯏꯅꯦ ꯑꯗꯩꯗꯤ ꯑꯩꯅ ꯑꯦꯂꯚꯦꯟ ꯇꯨꯋꯦꯜꯐ ꯀꯥꯕꯗꯨꯁꯨ ꯇꯨꯋꯦꯜꯐꯇꯕꯨꯗꯤ ꯐꯖꯅ ꯀꯥꯔꯦ ꯑꯦꯂꯚꯦꯟꯁꯤꯁꯨ ꯑꯃꯨꯛ ꯀꯣꯔꯣꯅꯥ ꯅꯪꯈꯤꯕꯒꯤꯀꯣ ꯑꯩꯅ ꯇꯦꯟ ꯂꯣꯏꯔꯛꯄ ꯀꯥꯟꯗ ꯑꯗꯨꯝ ꯀꯣꯔꯣꯅꯥꯁꯦ ꯇꯧꯒꯔꯦꯕ ꯑꯗꯨꯗꯨꯅ ꯏꯂꯚꯦꯟꯗ ꯅꯨꯡꯉꯥꯏꯗꯧꯁ‌ꯦ ꯅꯨꯡꯉꯥꯏꯍꯧꯗꯕꯤꯗꯣ ꯑꯗꯨꯁꯨ ꯃꯤ ꯑꯦꯂꯚꯦꯟꯁꯦ ꯁ꯭ꯀꯨꯜꯒꯁꯦ ꯕꯪ
ꯑꯁ ꯑꯩ ꯑ‌ꯦꯂꯚ‌ꯦꯟ ꯇꯨ‌ꯦꯜꯐꯕ ꯀꯥꯕꯗꯁꯨ ꯅꯉꯥꯏ ꯇꯤ ꯅꯥꯕꯗ ꯅꯥꯕ ꯅꯥꯕꯗ ꯍꯣꯁꯇꯦꯜ ꯂꯩꯕ ꯅꯨꯡꯉꯥꯏ ꯍꯥꯏꯗꯤ ꯁ꯭ꯀꯨꯜ ꯀꯥꯕ ꯈꯪꯗꯦ ꯏꯂꯚꯦꯟ ꯇꯋ‌ꯦꯜꯐꯤꯇ ꯏꯁꯀꯨꯜ ꯀꯥꯕꯒꯤ ꯅꯨꯡꯉꯥꯏꯕ ꯍꯥꯏꯗꯣ ꯑꯩꯉꯣꯟꯗ ꯑꯝꯇ ꯂꯩꯇꯦ
ꯎꯝ
ꯑꯣ ꯋꯥꯅ ꯋꯥꯅ ꯋꯥꯅ ꯄꯠꯂ ꯄꯠꯂ ꯆꯠꯈꯤꯕ ꯉꯥꯛꯇꯅꯦ ꯍꯜꯂꯛꯄꯗꯁꯨ
ꯑꯣ ꯑꯗꯨꯅ ꯌꯨꯝꯗꯁꯨ ꯂꯩꯇꯕꯅꯦ ꯍꯥꯏꯗꯤ ꯅꯪꯒꯤ ꯌꯨꯝꯗ ꯑꯗꯨꯝ ꯂꯩꯔꯛꯄ ꯃꯤꯅꯤꯗꯅꯀꯣ
ꯍꯣꯏ
ꯀꯌꯥ ꯇꯥ ꯇꯣꯡꯑꯝꯃꯦ ꯅꯪꯒꯤꯗꯣ
ꯑꯣꯏꯗ‌ꯦ
ꯌꯨꯝ ꯅꯨꯡꯁꯤꯔꯛꯄꯩ
ꯌꯥꯝꯅꯨꯡꯁꯤ ꯄꯁ ꯈꯔꯤꯕ ꯆꯥꯕ ꯊ ꯄꯗꯦ ꯁꯨꯡꯆꯥꯟ ꯆꯥꯟꯅꯕꯗꯣ ꯑꯣꯏꯗ꯭ꯔꯦꯕ ꯑꯩ ꯌꯨꯝꯗ ꯌꯥꯝ ꯂꯩꯅꯤꯡꯉꯒ ꯑꯗꯨꯃꯥꯏꯅ ꯍꯥꯏꯗꯤ ꯁꯨꯝ ꯇꯧꯔꯦ ꯁꯪꯉꯥꯏꯗꯕꯗꯤ ꯑꯝꯇ ꯀꯩꯁꯨ ꯌꯥꯎꯔꯛꯇꯦꯕꯀꯣ
ꯎꯝ
ꯆꯥꯕ ꯊꯛꯄꯗꯣ ꯑꯩꯒ ꯁꯨꯡꯆꯥꯟ ꯆꯥꯟꯅꯗ꯭ꯔꯦ ꯆꯥꯟꯅꯗꯕꯩꯅꯤꯕ ꯍꯥꯏꯗꯤ ꯎꯝ ꯈꯪꯗꯦ ꯃꯣꯏꯅ ꯄꯤꯔꯤ ꯈꯣꯠꯂꯤꯗꯣ ꯑꯁ ꯈꯪꯗꯦ
ꯑꯧ ꯀꯩꯅꯣꯗꯤ ꯇꯧꯗꯕꯅꯦ ꯍꯥꯏꯗꯤ ꯆꯥꯛꯃꯛꯇꯕꯨ ꯑꯣꯏꯔꯣꯀꯣ ꯑꯩꯈꯣꯏ ꯁꯤꯗ ꯄꯤꯕꯒ ꯑꯗꯨꯗ ꯑꯩ ꯑꯩꯁꯨ ꯑꯗꯨꯝ ꯑꯍꯣꯏ
ꯀꯩꯁꯨꯝꯇ ꯈꯟꯗ꯭ꯔꯦꯕ ꯑꯩ ꯑꯗꯨꯝ ꯆꯥꯒꯦ ꯀꯩꯝꯀꯛ ꯈꯟꯗꯦꯕꯀꯣ ꯑꯗꯨꯒꯤꯗꯤ
ꯎꯝ
ꯑꯗꯨꯗꯅꯦ ꯑꯩꯈꯣꯏ ꯁꯨꯄꯔ ꯐꯥꯏꯟꯒꯤ ꯃꯅꯝ ꯋꯪ ꯋꯪ ꯅꯝꯃꯒ ꯊꯣꯡꯕ ꯑꯃ ꯂꯩꯇ꯭ꯔꯥ
ꯎꯝ ꯎꯝ ꯎꯝ
ꯗꯤ ꯈꯥꯎꯕꯒ ꯈꯤꯇꯪ ꯅꯨꯡꯉꯥꯏꯇꯕ ꯅꯨꯃꯤꯠꯇꯗꯤꯅꯦ ꯆꯥꯛꯇꯣ ꯆꯥꯅꯤꯡꯕꯩ ꯃꯍꯨꯠꯇꯣ ꯑꯣꯟꯅꯤꯡꯉꯦꯕ
ꯎꯝ ꯑꯗꯣ ꯍꯥꯏꯗꯤ ꯁꯤꯒ ꯑꯗꯨꯗꯨꯒꯁꯨ ꯈꯦꯠꯅꯩꯗꯅ ꯁꯤꯗꯅ ꯑꯃꯨꯛ ꯊꯣꯛꯄ ꯊꯣꯛꯄ ꯇꯧꯖꯔꯦ ꯍꯥꯏꯗꯤ ꯈꯟꯕꯤꯗꯕꯤꯗꯣ ꯑꯩꯈꯣꯏꯒꯤ ꯈꯟꯕꯤꯗꯕꯤꯗꯣ ꯊꯧꯕꯅꯦ ꯍꯥꯏꯕ ꯑꯗꯨꯗꯗꯤ ꯑꯗꯨꯝ ꯑ ꯁꯨꯄꯔ ꯐꯥꯏꯦ ꯍꯥꯏꯔꯁꯨ ꯑꯗꯨꯝ ꯆꯦꯡ ꯈꯔꯗꯤ ꯑꯐꯕ ꯑꯗꯨꯝ ꯌꯥꯍꯜꯂꯒ ꯁꯨꯄꯔꯐꯥꯏꯟ ꯃꯅꯝꯃꯛꯇꯤ ꯅꯝꯗꯦꯗꯅ ꯑꯩ ꯇꯦꯟꯗ ꯀꯩꯅꯣ ꯂꯩꯀꯥꯟꯗ ꯕꯣꯔꯗꯤꯡ ꯂꯩꯀꯥꯟꯗ ꯑꯩ ꯅꯣꯏ ꯀꯩꯅꯣ ꯍꯥꯏꯗꯤ ꯑꯗꯨꯝ ꯆꯥꯛꯁꯦ ꯃꯌꯥꯝ ꯃꯌꯥꯝ ꯁꯥꯕꯒꯤꯀꯣ ꯑꯩꯁꯦ ꯅꯣꯏꯕꯁꯦ ꯈꯪꯖꯦ ꯑꯥ ꯅꯣꯏꯕꯁꯦ ꯈꯪꯗꯕꯩꯅꯦ ꯅꯣꯡꯃꯗ ꯆꯥꯛꯀꯁꯦ ꯑꯍꯨꯝꯔꯛ ꯆꯥꯕꯤꯅꯦꯕ ꯍꯥꯏꯗꯤ ꯑꯌꯨꯛ ꯆꯥꯈ꯭ꯔꯦ ꯑꯗꯩꯗꯤ ꯅꯨꯡꯊꯤꯤꯟꯗꯣ ꯑꯗꯨꯝ ꯍꯥꯏꯗꯤ ꯁ꯭ꯀꯨꯜꯁꯨ ꯆꯠꯇ꯭ꯔꯕꯅꯤꯅ ꯑꯗꯨꯡꯀꯥꯟꯗꯗꯤ ꯑꯗꯨꯝ ꯂꯥꯏꯔꯤꯛꯇꯣ ꯑꯗꯨꯝ ꯄꯥꯔ ꯂꯩꯕꯅꯤꯅ ꯐꯝꯖꯜꯂ ꯂꯩꯕꯅꯤꯅꯀꯣ ꯑꯗꯨꯗꯨꯒꯤ ꯅꯨꯡꯇ ꯅꯨꯡꯊꯤꯟꯁꯨ ꯑꯃꯨꯛꯥꯔꯦ ꯅꯨꯃꯤꯗꯥꯡꯁꯨ ꯑꯃꯨꯛ ꯆꯥꯔꯦ ꯑꯗꯨꯃꯥꯏꯅ ꯆꯥꯕꯗ ꯑꯩꯁꯨꯦ ꯅꯨꯡꯉ ꯑꯣꯏꯕꯅꯦꯕ ꯑꯗꯩꯗꯤ ꯇꯨꯋꯦꯜꯐꯀꯤ ꯑꯩꯅ ꯁꯤꯗ ꯂꯩꯔꯛꯄꯁꯤꯗꯗꯤ ꯏꯟꯁꯥꯡꯁꯦ ꯍꯥꯎ ꯇ꯭ꯔꯦꯅꯦ ꯑꯩꯅ ꯂꯩꯔꯛꯄ ꯃꯌꯥꯝꯁꯦ ꯍꯣꯏ ꯑꯗꯨꯅ ꯍꯥꯎꯇꯕꯥꯎ ꯆꯤꯡꯗꯣꯏꯅꯦꯕ ꯑꯗꯣ ꯍꯥꯎꯕꯗꯤ ꯆꯤꯡꯒꯅꯤ ꯅꯣꯏꯅꯦ ꯑꯃꯨꯛ ꯑꯩꯈꯣꯏꯅ ꯑꯩꯈꯣꯏ ꯏꯅꯥꯎ ꯄꯥ ꯍꯣꯏ ꯂꯩꯕ ꯕꯣꯔꯗꯤꯡꯗꯣ ꯑꯗꯨꯗꯨꯗꯤ ꯌꯥꯝ ꯍꯥꯎꯇꯦ ꯍꯥꯏꯕ ꯆꯥꯛ ꯌꯦꯟꯁꯥꯡ ꯑꯗꯩꯗꯤ ꯏꯟꯖꯥꯡ ꯍꯪꯒꯥꯥꯝ ꯊꯣꯡꯕꯗꯒ ꯀꯩ ꯍꯥꯏꯔꯦ ꯆꯩꯇꯦꯛꯀꯨꯝꯕ ꯌꯥꯎꯔꯝꯕ ꯌꯥꯝ ꯍꯋꯥꯏꯗꯅ ꯈꯨꯠ ꯊꯥꯗꯔꯨ ꯀꯥꯟꯗ ꯃꯄꯪꯗꯤꯤ ꯐꯪꯗꯕ ꯃꯍꯤ ꯍꯤ ꯉꯥꯛꯇꯒ ꯑꯣꯏꯕ ꯑꯗꯨꯒꯨꯝꯕ ꯃꯌꯥꯝ ꯌꯥꯎꯋꯦꯕꯀꯣ ꯑꯗꯣ ꯑꯩꯅ ꯂꯩꯔꯛꯄ ꯑꯗꯨꯗꯤ ꯑꯗꯨꯃꯛꯇꯤ ꯑꯣꯏꯗꯦꯕꯀꯣ ꯑꯩꯅ ꯂꯩꯔꯛꯏꯁꯦ ꯑꯗꯨꯝ ꯑꯗꯨꯝ ꯇꯨꯋꯦꯜꯐꯇꯁꯨ ꯂꯩꯔꯛꯑꯦ ꯇꯦꯟꯗꯁꯨ ꯂꯩꯔꯛꯑꯦ ꯑꯗꯨꯗ ꯑꯗꯨꯝ ꯏꯟꯖꯥꯡ ꯍꯥꯎꯕ ꯈꯣꯠꯄ ꯑꯗꯨꯝ ꯂꯣꯏ ꯇꯧꯋꯦꯕ
ꯎꯝ
ꯃꯌꯥꯝꯒ ꯌꯦꯡꯅꯔꯨꯔꯗꯤ ꯂꯣꯏꯅ ꯍꯥꯎꯔꯦ ꯑꯩꯈꯣꯏꯒꯤꯗ
ꯌꯥꯝ ꯂꯥꯡꯕ꯭ꯔꯥ
ꯂꯥꯡꯗꯦ
ꯎꯝ ꯑꯩ ꯃꯣꯏꯅꯥꯡ ꯋꯥꯁꯦ ꯌꯥꯝ ꯉꯥꯡꯅꯕꯒꯦ ꯐꯖ ꯃꯅꯨꯡ ꯂꯣꯏꯅ ꯆꯪꯉꯦ
ꯐꯔꯦ ꯑꯗꯨꯗ ꯈꯤꯇꯪ ꯇꯥꯏ ꯑꯩꯅ ꯑꯩꯁꯨ ꯐꯩꯖꯨꯞ ꯃꯅꯨꯡꯗ ꯆꯪꯕꯒꯤꯅꯤꯀꯣ ꯐꯩꯖꯨꯞ ꯃꯅꯨꯡꯗ ꯆꯪꯕꯗꯣ ꯃꯈꯣꯟꯗꯣ ꯏꯀꯣ ꯆꯠꯂꯦ ꯍꯥꯏꯌꯦꯕꯀꯣ ꯑꯗꯣ ꯅꯪ ꯅꯪꯒꯤꯗꯣ ꯆꯠ ꯁꯤ ꯆꯠꯇꯕ ꯃꯥꯜꯂꯦ ꯍꯧꯖꯤꯛꯛꯇꯣ
ꯆꯠꯇꯄ꯭ꯔ ꯍꯧꯖꯤꯛ ꯑ ꯑꯩꯅ ꯑꯍꯣꯕ ꯃꯆꯥ ꯏꯁꯣꯔ ꯍꯣꯟꯕ ꯑꯃꯗꯤ ꯊꯝꯃꯦ ꯑꯗꯨ ꯑꯣꯏꯔꯝꯃꯁꯨ ꯌꯥꯏ
ꯎꯝ ꯑꯗꯨ ꯈꯪꯕ꯭ꯔꯥ ꯑꯥ ꯅꯪꯗꯣ ꯑꯩꯒ ꯑꯗꯨꯝ ꯃꯃꯥꯡꯗ ꯇꯨꯝꯃꯤꯟꯅ ꯀꯥꯟꯗꯅꯦ ꯎꯝ ꯐꯩꯖꯣ ꯈꯨꯝꯖꯤꯜꯂ ꯇꯨꯝꯕ꯭ꯔꯥ
ꯇꯨꯝꯗꯦ ꯑꯩ ꯐꯩꯁꯨ ꯈꯨꯝꯖꯤꯜꯂ ꯇꯨꯝꯕ ꯑꯃꯨꯛ ꯉꯝꯗꯦ ꯍꯥꯏꯕ
ꯑꯥ ꯉꯝꯗꯦ ꯍꯥꯏꯀꯣ ꯑꯗꯨꯗꯤ ꯀꯅꯥꯅꯣꯝꯅꯗꯤꯅꯦ ꯐꯩꯖꯨꯞ ꯈꯨꯝꯖꯟꯂ ꯇꯨꯝꯕꯒꯤꯅꯦ ꯑ ꯑꯩꯈꯣꯏ ꯀꯩꯅꯣꯍꯣꯏꯗꯣ ꯑꯩꯈꯣꯏ ꯏꯅꯥꯎꯄꯤ ꯑꯃ ꯂꯩꯔꯝꯕꯗꯣ
ꯑꯥ ꯅꯤꯡꯊꯧꯀ ꯑꯥ ꯅꯤꯡ ꯑꯗꯨ ꯅꯤꯡꯊꯧ ꯑꯣꯏꯔꯝꯅꯤ
ꯑꯥ ꯑꯥ ꯑꯗꯨ ꯑꯗꯨꯗꯤ ꯃꯥꯗꯤ ꯈꯣꯨꯝꯖꯤꯜꯂ ꯇꯨꯝꯕꯅꯦꯕꯀꯣ
ꯎꯝ ꯃꯥꯗꯨ ꯅꯍꯥꯟꯋꯥꯏꯗꯤ ꯌꯥꯝ ꯅꯣꯏꯈꯤꯕꯅꯦ ꯍꯧꯖꯤꯛꯇꯤ ꯐꯤꯔꯒ ꯇꯒꯥꯔ ꯖꯥꯠꯂꫭ ꯁꯣꯜꯂꯒꯥ ꯑꯩꯁꯨ ꯑꯃꯨꯛꯇꯥꯡ ꯎ
ꯎꯝ ꯍꯝ ꯀꯩꯅꯣ ꯇꯧꯗꯦ ꯃꯥ ꯑꯗꯨꯝ ꯍꯦꯟꯅ ꯅꯣꯏꯔꯦꯕꯀꯣ ꯃꯁꯝꯒꯗꯣ ꯁꯪꯇ꯭ꯔꯤ ꯁꯥꯡꯉꯒ ꯌꯥꯝ ꯀꯩꯅꯣ ꯇꯧꯔꯣꯏ ꯃꯁꯛ ꯈꯪꯉꯔꯣꯏ ꯅꯪ ꯍꯧꯖꯤꯛ ꯍꯧꯖꯤꯛ ꯎꯔꯁꯨ ꯍꯥꯏꯗꯤ ꯃꯥꯏ ꯍꯥꯟꯅꯩ ꯃꯁꯛꯇꯣ ꯃꯥꯡꯕꯩ ꯇꯥꯏꯞꯇ ꯇꯧꯋꯦꯕꯀꯣ ꯑꯗꯨꯗꯨꯒ ꯑꯩꯈꯣꯏ ꯏꯅꯥꯎꯗꯣ ꯑꯗꯨꯗꯤ ꯃꯥ ꯃꯥꯅ ꯋꯥꯡꯕꯁꯤ ꯀꯔꯤꯗ ꯍꯪꯉꯨꯔꯅꯤ ꯈꯨꯋꯥꯡ ꯑꯃ ꯋꯥꯡꯉꯝ
ꯃꯥꯗꯤꯅꯦ ꯅꯍꯥꯟ ꯈꯔꯗꯤ ꯀꯨꯏꯔꯦꯕ ꯑꯩꯅ ꯑꯩꯈꯣꯏꯅ ꯍꯣꯏ ꯏꯅꯦ ꯍꯣꯏꯗ ꯋꯥꯛꯀꯤꯡ ꯑꯣꯏꯅ ꯆꯠꯄ ꯀꯥꯟꯗꯣ
ꯑꯥ
ꯑꯗꯥ ꯃꯥꯗꫭ ꯃꫭꯏ ꯃꯄꯥꯒꯥ ꯀꯩꯅꫭ ꯁꯨꯝ ꯋꯥꯛꯀꯤꯡ ꯆꯠꯈꯤꯕꯅꯦꯕ ꯃꯣꯏꯅ ꯅꯥꯀꯟ ꯑꯃꯗ ꯆꯠꯄ ꯑꯩꯈꯣꯏꯅ ꯕꯖꯥꯔ ꯅꯥꯀꯟ ꯑ ꯑꯃꯗ ꯆꯠꯄꯒꯤ ꯀꯧꯗꯤ ꯀꯧꯅꯨꯗꯦꯕ ꯍꯥꯏꯗꯤ ꯑꯩꯈꯣꯏꯅ ꯈꯛꯇ ꯎꯕ ꯃꯣꯏꯅꯗꯤ ꯎꯗ꯭ꯔꯦꯕ
ꯀꯌꯥꯃꯨꯛ ꯆꯥꯎꯔꯦ ꯋꯥꯡꯕꯔꯥ
ꯑꯗꯨꯗꯤ ꯑꯁꯤꯗꯒꯤ ꯆꯠꯈꯤꯕ ꯀꯨꯏꯗ꯭ꯔꯤ ꯀꯥꯟꯗꯅꯦꯕ
ꯑꯣ ꯑꯣ ꯑꯗꯨꯏ ꯃꯇꯨꯡꯗꯅꯦ ꯌꯥꯝ ꯋꯥꯡꯈ꯭ꯔꯦꯕ ꯃꯥꯗꯣ ꯑꯩꯅ ꯃꯃꯥꯡ ꯆꯍꯤꯔ ꯀꯩꯅꯣꯝ ꯑꯣꯏꯔꯀꯥꯟꯗ ꯑꯩꯒꯤ ꯏꯃꯥꯟꯅꯕꯤꯗꯣ ꯃꯣꯏ ꯃꯅꯝ ꯑꯃ ꯑꯣꯏꯌꯦꯕꯀꯣ ꯑꯗꯨꯅꯥ ꯌꯥꯝ ꯋꯥꯡꯕꯗꯣ ꯑꯣꯏꯈꯔꯦ ꯍꯥꯏꯕ
ꯅꯪꯒꯤ ꯅꯃꯥꯟꯅꯕꯤ
ꯎꯝ ꯑꯃ ꯃꯣꯏꯒꯤ ꯃꯣꯏ ꯃꯅꯥꯝꯃꯥ ꯑꯃꯥ ꯇꯥꯃꯣ ꯁꯉꯣꯏ ꯆꯥꯎꯗꯣ
ꯑꯥ ꯑꫭ ꯑꫭ ꯑꫭ
ꯑꯥ ꯑꯗꯨꯗꯨꯒꯤ ꯅꯨꯄꯤ ꯑꯣꯏꯕ